ꯁꯛ ꯆꯥꯔꯕꯣ
ꯆꯥꯔꯦ
ꯀꯩ ꯖꯥꯡ ꯆꯥꯔꯕ
ꯉꯁꯤꯗꯤ ꯔꯁꯃꯥ ꯊꯣꯡꯕ ꯑꯣꯏꯅ ꯆꯥꯔꯦ
ꯑꯁ ꯀꯅꯥꯅ ꯊꯣꯡꯉꯤꯅꯣ ꯍꯥꯏꯁꯦ ꯔꯁꯃꯥꯁꯦ
ꯑꯁ ꯑꯩꯈꯣꯏ ꯀꯩꯅꯣꯗ ꯕꯔꯥꯗ ꯂꯩꯕꯅꯤꯅ ꯕꯔꯥꯒꯤ ꯕꯥꯝꯕꯣꯟꯁꯤꯡꯅ ꯊꯣꯡꯉꯤꯗ
ꯑꯣ ꯁꯥꯟ ꯊꯣꯡꯕꯗꯤ ꯍꯥꯎꯕ꯭ꯔ ꯀꯃꯥꯏ ꯇꯧꯏ
ꯌꯥꯝ ꯀꯟꯅ ꯍꯥꯎꯇꯕꯗꯤ ꯑꯣꯏꯗꯦ ꯑꯗꯨꯝ ꯆꯥꯕ ꯌꯥꯏ ꯃꯔꯛ ꯃꯔꯛꯇ ꯍꯥꯎꯇꯕꯁꯨ ꯌꯥꯎꯋꯤ
ꯑꯁ ꯔꯁꯃꯥꯁꯦ ꯀꯃꯥꯏ ꯀꯃꯥꯏꯅ ꯊꯣꯡꯒꯦ ꯍꯥꯏꯁꯤꯕꯣ ꯑꯩꯗꯤ ꯑꯝꯇꯕꯨ ꯎꯗ꯭ꯔꯤ ꯔꯁꯃꯥ ꯊꯣꯡꯕꯗꯤ
ꯔꯁꯃꯥꯁꯦ ꯑꯩꯈꯣꯏꯒꯤ ꯔꯁꯃꯥ ꯑꯗꯨꯗꯨꯒ ꯑꯂꯨ ꯈꯔ ꯍꯥꯞꯄꯒ ꯊꯥꯎ ꯉꯧꯔ ꯑꯗꯨꯝ ꯄ꯭ꯔꯦꯁꯔ ꯀꯨꯀꯔꯗ ꯀꯥꯝꯃ ꯊꯣꯡꯕꯒꯨꯝꯕꯅꯤꯗ
ꯑꯣ ꯅꯣꯉꯥꯏꯗꯤ ꯁꯤꯡꯅ ꯊꯣꯡꯕ꯭ꯔꯣ ꯀꯩꯅꯣꯒꯤꯗꯤ ꯒ꯭ꯌꯥꯁꯅ ꯊꯣꯡꯕ꯭ꯔꯣ ꯅꯣꯏꯒꯤ ꯆꯥꯛ ꯏꯟꯁꯥꯡ ꯊꯣꯡꯕꯗꯤ
ꯍꯧꯖꯤꯛ ꯉꯥꯟꯗꯤꯌꯦ ꯀꯔꯥꯏꯗꯒꯤ ꯃꯅꯤꯄꯨꯔꯒꯤ ꯒ꯭ꯌꯥꯁꯁꯤꯗꯤ ꯁꯅꯥꯗꯒꯤ ꯍꯦꯟꯅ ꯇꯥꯡꯒ꯭ꯔꯦ
ꯑꯁ ꯍꯥꯟꯅꯗꯤ ꯀꯩꯅꯣ ꯒ꯭ꯌꯥꯁ ꯃꯃꯜꯁꯦ ꯑꯩꯈꯣꯏꯅꯒ ꯕꯨꯛꯇꯒ ꯂꯧꯕꯗꯤ ꯂꯨꯄꯥ ꯆꯃꯥꯄꯟꯒ ꯈꯔ ꯈꯛꯇ ꯑꯣꯏꯔꯝꯕꯅꯤ ꯍꯧꯖꯤꯛꯇꯤ ꯀꯌꯥꯃꯨꯛꯀ ꯑꯣꯏꯔꯒꯦ ꯍꯥꯏꯁꯤꯕꯣ ꯒ꯭ꯌꯥꯁ ꯃꯃꯜꯁꯦ ꯌꯥꯝ ꯋꯥꯡꯉꯕ ꯍꯥꯏꯁꯦ
ꯕꯨꯛꯇ ꯂꯧꯕꯗꯣ ꯍꯧꯖꯤꯛ ꯑꯥ ꯂꯤꯁꯤꯡ ꯑꯃꯒ ꯆꯥꯝꯃꯒ ꯁꯝꯊꯤꯡ ꯁꯨꯃꯥꯏ ꯑꯣꯏꯕꯅꯦ
ꯎꯝ
ꯑꯗꯨꯒ ꯕ꯭ꯂꯦꯛꯇ ꯂꯧꯔꯒꯗꯤꯅꯦ
ꯎꯝ
ꯂꯤꯁꯤꯡ ꯑꯍꯨꯝꯒ ꯆꯧꯉꯥꯃꯨꯛꯇ ꯍꯧꯖꯤꯛꯁꯦ ꯒ꯭ꯌꯥꯁꯁꯦ ꯕ꯭ꯂꯦꯛꯇ ꯐꯪꯗ꯭ꯔꯦꯕ
ꯀꯩꯅꯣ ꯍꯥꯏꯁꯤꯕꯨ ꯃꯃꯟꯗꯣ ꯃꯃꯟꯗꯣ ꯌꯥꯝ ꯈꯦꯠꯅꯗ꯭ꯔꯣ ꯑꯗꯨꯗꯤ
ꯎꯝ
ꯂꯨꯄꯥ ꯂꯤꯁꯤꯡ ꯑꯃꯒ ꯆꯥꯝꯃ ꯈꯔꯒ ꯏꯁ ꯂꯨꯄꯥ ꯂꯤꯁꯤꯡ ꯑꯍꯨꯝ ꯆꯧꯉꯥꯒꯗꯤ ꯀꯌꯥꯝ ꯈꯦꯠꯅꯔꯦ ꯌꯦꯡꯉꯨꯅꯦ
ꯇꯪꯈꯥꯏ ꯍꯦꯟꯅ ꯎꯝ
ꯑꯗꯨꯗꯤ ꯀꯃꯥꯏꯅ ꯇꯧꯅꯤ ꯑꯁ
ꯑꯗꯨꯅ ꯁꯤꯡꯖꯨ ꯇꯥꯡꯈꯠꯈ꯭ꯔꯦ ꯒ꯭ꯌꯥꯁ ꯐꯪꯗ꯭ꯔꯕꯅꯤꯅꯀꯣ ꯁꯤꯡ ꯌꯣꯟꯕ ꯑꯗꯒꯤꯗꯤ ꯂꯝꯕꯤꯁꯨ ꯕꯟ ꯇꯧꯕ ꯏꯔꯥꯡ ꯇꯧꯅꯕꯁꯤꯅ ꯃꯔꯝ ꯑꯣꯏꯔꯒ ꯂꯝꯕꯤ ꯆꯠꯄ ꯌꯥꯗꯝꯅꯤꯅ ꯒꯥꯔꯤꯁꯦ ꯃꯔꯛ ꯃꯔꯛꯇ ꯊꯥꯖꯤꯜꯂꯛꯄꯅꯤꯅ ꯁꯤꯡꯁꯨ ꯇꯥꯡꯈꯠꯂꯦꯌꯦ
ꯑꯣ ꯀꯩꯅꯣ ꯑꯗꯣ ꯎꯅꯩꯁꯦ ꯅꯉꯣꯟꯗ ꯀꯩꯅꯣꯝꯇ ꯍꯪꯒꯦꯅ ꯑꯈꯣꯏꯒꯤ ꯂꯣꯛꯇꯥꯛ ꯄꯥꯠꯁꯦ
ꯑꯣ
ꯂꯣꯛꯇꯥꯛ ꯄꯥꯠꯀꯤ ꯍꯥꯏꯗꯤ ꯑꯩꯅ ꯇꯕꯗꯤ ꯂꯣꯛꯇꯥꯛ ꯄꯥꯠꯁꯦ ꯏꯁꯤꯡ ꯏꯌꯥꯏ ꯑꯃꯅꯤ ꯁꯤꯗ ꯃꯤꯒꯤ ꯃꯣꯏꯒꯤ ꯂꯝꯒꯤ ꯈꯨꯟꯗꯥꯔꯒ ꯃꯤꯑꯣꯏ ꯀꯥꯡꯂꯨꯞ ꯃꯌꯥꯝ ꯂꯩꯌꯦꯅ ꯍꯥꯏꯌꯦꯕꯀꯣ
ꯑꯣ
ꯁꯤꯗ ꯃꯣꯏꯒꯤ ꯁꯦꯟꯊꯣꯛ ꯍꯥꯏꯗꯤ ꯁꯦꯟꯊꯣꯛ ꯂꯝꯕꯤꯁꯦ ꯂꯣꯛꯇꯥꯛ ꯄꯥꯠꯇꯒꯤ ꯉꯥ ꯐꯥꯔꯒ ꯁꯨꯃꯥꯏꯅ ꯑꯣꯏ ꯍꯥꯏ ꯂꯣꯛꯇꯥꯛ ꯄꯥꯠꯁꯤ ꯀꯃꯥꯏ ꯀꯃꯥꯏꯅ ꯇꯧꯕꯅꯣ ꯐꯖꯕ꯭ꯔ ꯈꯣꯠꯄ꯭ꯔ ꯑꯩꯈꯣꯏ ꯁꯤꯗꯒꯤ ꯈꯔꯕꯨꯗꯤ ꯀꯤꯂꯣꯃꯤꯇꯔ ꯌꯥꯡꯈꯩ ꯑꯃ ꯍꯨꯝꯐꯨ ꯃꯃꯨꯛꯇꯤ ꯆꯠꯂꯦ ꯍꯥꯏ ꯑꯗꯣ ꯂꯣꯛꯇꯥꯛ ꯄꯥꯠꯀꯤ ꯃꯔꯝꯗ ꯈꯤꯇꯪ ꯃꯥꯅ ꯈꯪꯕ ꯈꯤꯇꯪ ꯍꯥꯏꯔꯛꯎꯅꯦ
ꯂꯣꯛꯗꯥꯛ ꯄꯥꯎ ꯑꯝꯇ ꯆꯠꯂꯨꯗ꯭ꯔꯤꯕꯣ
ꯑꯃꯨꯛꯇ ꯆꯠꯇ꯭ꯔꯤꯗ
ꯅꯪꯗꯤ ꯑꯁꯨꯛ ꯆꯥꯎꯈꯠꯂꯕ ꯃꯇꯝꯁꯤꯗ ꯂꯣꯛꯇꯥꯛ ꯄꯥꯠꯇ
ꯍꯥꯏꯁꯨ ꯂꯥꯏꯔꯤꯛꯇ ꯀꯩꯗ ꯃꯤꯅ ꯋꯥꯔꯤ ꯂꯤꯗꯕꯗꯨ ꯑꯗꯨꯝ ꯇꯥꯕ ꯁꯨꯃꯥꯏ ꯁꯨꯃꯥꯏꯅ ꯇꯧꯋꯦ ꯑꯗꯣ ꯅꯪꯅ ꯅꯪꯗꯤ ꯁꯣꯏꯗ ꯅ ꯆꯠꯂꯝꯃꯅꯤ ꯑꯗꯨꯅ ꯅꯪꯉꯣꯟꯗ ꯈꯤꯇꯪ ꯈꯪꯅꯤꯡꯕ ꯍꯥꯏꯇꯥꯔꯦ ꯑꯩꯁꯨ ꯆꯠꯀꯦꯅ ꯈꯟꯕ
ꯑꯣ ꯈꯣꯏ ꯊꯥꯏꯅꯦ ꯀꯣ ꯀꯦ ꯕꯣꯠ ꯇꯧꯕ ꯈꯣꯠꯄ ꯇꯧꯔꯛꯄ ꯃꯇꯝꯗꯣ
ꯎꯝ
ꯃꯣꯏꯔꯥꯡꯂꯣꯕ ꯑꯁꯣꯝ ꯁꯥꯏꯠꯁꯦ ꯕꯣꯠ ꯕ ꯆꯠꯄꯗꯅꯦ ꯌꯥꯇ ꯗꯨꯝ ꯆꯠꯂꯦꯕ ꯑꯗꯨꯅ ꯅꯪꯀꯩꯒꯨꯝ ꯂꯣꯛꯇꯥꯛ ꯃꯣꯏꯔꯥꯡ ꯁꯥꯏꯗꯁꯦ ꯈꯔꯗꯤ ꯃ ꯈꯔꯗꯤ ꯆꯠꯂꯦ ꯍꯥꯏꯇꯥꯔꯦ ꯁꯤꯗꯒꯤ ꯏꯝꯐꯥꯜꯗꯒꯤ ꯀꯤꯂꯣꯃꯤꯇꯔ ꯌꯥꯡꯈꯩ ꯃꯉꯥ ꯑꯗꯨꯒ ꯅꯪꯅ ꯈ꯭ꯋꯥꯏ ꯐꯖꯕ ꯃꯐꯝ ꯃꯌꯥꯝꯅꯒ ꯂꯣꯛꯇꯥꯛꯀ ꯌꯦꯡꯅꯕꯗꯣ
ꯑꯪ
ꯇꯠꯀꯦ ꯍꯥꯏꯔ ꯀꯤꯂꯣꯃꯤꯇꯔ ꯌꯥꯡꯈꯩ ꯍꯨꯝꯐꯨꯒꯤ ꯆꯥꯡ ꯁꯨꯃꯥꯏꯅ ꯆꯠꯀꯅꯤꯕꯀꯣ
ꯑꯥ
ꯑꯥ ꯌꯥꯡꯈꯩ ꯃꯉꯥ ꯁ꯭ꯋꯥꯥꯏ ꯑꯣꯏꯅꯤ ꯍꯨꯝꯐꯨꯗꯤ ꯑꯣꯏꯔꯣꯏ
ꯑꯝ
ꯑꯗꯨꯒ ꯀꯃꯥꯏꯅ ꯇꯧꯒꯦꯗ ꯁꯤꯗꯩ ꯁꯨꯝ ꯊꯧꯗꯈꯤꯕꯁꯤꯅ ꯑꯍꯥꯟꯕꯗ ꯂꯣꯛꯇꯥꯛꯇꯖꯨ ꯑꯩꯈꯣꯏꯅ ꯃꯣꯏ ꯑꯗꯥꯏꯗ ꯈꯨꯟꯗꯥꯔꯤꯕ ꯃꯤꯁꯤꯡꯁꯦ
ꯎꯝ
ꯁꯦꯟꯗ꯭ꯔꯥ ꯍꯥꯏꯕ ꯑꯝꯒ ꯑ ꯗ꯭ꯔꯥꯏꯕ ꯃꯐꯝ ꯂꯩꯔꯦ ꯁꯦꯟꯗ꯭ꯔꯥꯗ ꯇꯥꯕ ꯈꯔ ꯂꯩꯔꯦ ꯑꯗꯨꯒ ꯀꯔꯥꯡ ꯍꯥꯏꯕ ꯑꯃꯒ ꯊꯥꯡꯒ ꯍꯥꯏꯕ ꯑꯃꯒ ꯑꯅꯤ ꯊꯣꯛꯅ ꯈꯥꯏꯗꯣꯛꯑꯦꯕꯀꯣ
ꯑꯥ
ꯀꯔꯥꯡ ꯍꯥꯏꯔꯤꯖꯤꯅ ꯑꯩꯈꯣꯏꯒꯤ ꯂꯣꯛꯇꯥꯛ ꯄꯥꯠꯀꯤ ꯏꯁꯤꯡ ꯃꯌꯥꯏꯗ ꯂꯩꯕ ꯏꯊꯠ ꯑꯃꯅꯦꯕ ꯃꯤ ꯗꯥꯕ ꯍꯥꯏꯇꯥꯔꯦ
ꯑꯣ
ꯑꯗꯨꯒ ꯊꯥꯡꯒ ꯍꯥꯏꯁꯤꯅ ꯑꯃꯨꯛ ꯑꯩꯈꯣꯏꯒꯤ ꯂꯣꯛꯇꯥꯛ ꯄꯥꯠꯀꯤ ꯅꯥꯀꯟ ꯑꯣꯏꯔꯛꯄ ꯁꯔꯨꯛꯁꯤꯡꯗ ꯇꯥꯕ ꯑꯗꯨꯝ ꯃꯦꯟ ꯔꯣꯗꯀꯁꯨ ꯁꯝꯅꯕ ꯌꯥꯕ ꯂꯝꯕꯤ ꯑꯣꯏꯗꯣꯏꯅꯦꯕꯀꯣ
ꯑꯥ
ꯍꯧꯖꯤꯛ ꯀꯔꯥꯡꯗ ꯑꯃꯨꯛ ꯏꯁꯤꯡꯒꯤ ꯃꯥꯏꯀꯩ ꯃꯔꯤꯃꯛꯁꯦ ꯏꯁꯤꯡ ꯑꯃꯨꯛ ꯑꯣꯏꯕ ꯑꯗꯨꯅ ꯃꯣꯏ ꯂꯩꯀꯥꯏ ꯑꯅꯤ ꯊꯣꯛꯅ ꯂꯩꯔꯦ ꯁꯨꯃꯥꯏꯅ ꯇꯧꯗ ꯅ ꯀꯔꯥꯡ ꯆꯠꯀꯦ ꯍꯥꯏꯔꯗꯤ ꯊꯥꯡꯒꯗꯒꯤ ꯑꯩꯈꯣꯏꯅ ꯊꯥꯡꯒꯗꯤ ꯂꯥꯛꯑꯅꯤꯗꯅꯀꯣ ꯑꯗꯨꯗꯒꯤ ꯃꯣꯏꯒꯤ ꯀꯔꯥꯡꯒꯤ ꯍꯊꯥꯡꯐꯝ ꯍꯥꯏ ꯇꯔꯦꯀꯣ ꯑꯗꯨ ꯑꯃꯨꯛ ꯑꯗꯨꯗꯒꯤ ꯆꯠꯈ꯭ꯔꯒ ꯀꯩꯅꯣ ꯇꯧꯔꯅꯤ ꯊꯥꯡꯒꯗꯣ ꯍꯤ ꯇꯣꯡꯉ ꯅꯠꯇ꯭ꯔꯒꯅ ꯕꯣꯠ ꯇꯣꯡꯉꯒ ꯆꯠꯂꯒꯅꯦ
ꯑꯥ
ꯑꯩꯈꯣꯏꯅ ꯀꯔꯥꯡꯗ ꯆꯠꯄ ꯀꯣꯏꯕ ꯃꯐꯝꯗꯨꯗ ꯂꯩꯕ ꯃꯌꯥꯝꯗꯣ ꯑꯗꯨ ꯃꯣꯏꯒꯤ ꯄꯨꯟꯁꯤꯁꯦ ꯑꯇꯩ ꯑꯇꯣꯞꯄ ꯂꯧꯎ ꯁꯤꯡꯎꯕ ꯌꯥꯕ ꯃꯐꯝ ꯅꯠꯇꯦꯕ ꯃꯣꯏ ꯂꯩꯖꯦ
ꯑꯣ ꯂꯧꯎ ꯁꯤꯡꯎꯕ ꯌꯥꯗꯦꯕ
ꯑꯥ ꯑꯩꯈꯣꯏ ꯁꯥꯏꯗꯧꯅ ꯄ꯭ꯂꯦꯟ ꯑꯣꯏꯅ ꯂꯩꯕ ꯃꯐꯝꯖꯦ ꯁꯤꯟꯅ ꯀꯃꯥꯏꯅ ꯇꯧꯒꯦꯗ ꯆꯤꯡ ꯉꯥꯛꯇ ꯆꯤꯡꯒꯣꯡ ꯆꯤꯡꯒꯣꯡꯖꯤꯡꯗ ꯑꯩꯈꯣꯏꯅ ꯇꯥꯔꯒ ꯂꯩꯕ ꯌꯨꯝ ꯉꯥꯛꯇꯅꯦꯕꯀꯣ ꯑꯌꯥꯝꯕꯅ
ꯑ
ꯃꯤꯑꯣꯏꯁꯤꯡꯁꯦ ꯃꯤꯁꯤꯡꯁꯦ ꯑꯌꯥꯝꯕꯅ ꯉꯥ ꯐꯥꯕꯒꯤ ꯁꯤꯟꯐꯝꯁꯤꯅ ꯍꯦꯟꯅ ꯃꯣꯏꯒꯤꯗꯤ ꯍꯤꯡꯅꯕꯒꯤ ꯂꯝꯕꯤꯅꯤ ꯍꯥꯏ ꯇꯥꯔꯦ
ꯑꯥ ꯉꯥ ꯐ ꯉꯥ ꯐꯥꯕꯅ ꯁꯤꯟꯐꯝꯦ ꯑꯣꯏꯕ
ꯑꯥ ꯉꯥ ꯐꯥꯕꯅ ꯁꯤꯟꯐꯝ ꯑꯣꯏꯌꯦꯕꯀꯣ ꯑꯌꯨꯛ ꯉꯟꯇꯥꯥꯟꯁꯤꯗ ꯃꯣꯏ ꯌꯨꯝ ꯌꯨꯝꯒꯤ ꯈꯨꯗꯤꯡꯒꯤ ꯅꯣꯟꯖ
ꯀꯔꯤ ꯀꯔꯤ ꯉꯥꯖꯦ ꯀꯩꯀꯩ ꯉꯥꯗꯤ ꯐꯥꯕꯖꯥꯠꯅꯣ ꯅꯠꯇ꯭ꯔꯒ ꯀꯃꯥꯏꯅ ꯇꯧꯕꯖꯥꯠꯅꯣ
ꯑꯗꯨꯝ ꯉꯥꯁꯦ ꯂꯣꯛꯇꯥꯛ ꯄꯥꯠꯁꯦ ꯊꯥꯏꯅ ꯑꯩꯈꯣꯏꯅ ꯏꯊꯥꯏ ꯗꯥꯝ ꯃꯐꯧ ꯗꯥꯝꯒ ꯁꯥꯗ꯭ꯔꯤꯉꯩꯗꯅꯦꯀꯣ ꯃꯥꯏꯀꯩ ꯀꯌꯥꯔꯣꯝꯗꯒꯤ ꯆꯦꯜꯂꯛꯄ ꯇꯨꯔꯦꯜꯖꯤꯗꯒꯤ ꯁꯨꯃꯥꯏꯅ ꯕꯔꯥꯛꯂꯣꯝꯗꯒꯤ ꯆꯦꯜꯂꯛꯄ ꯉꯥꯖꯤꯡꯖꯦ
ꯑꯥ
ꯁꯤꯁꯦ ꯆꯠꯂ ꯌꯥꯝꯅ ꯐꯥꯔꯝꯃꯦꯕ ꯆꯪꯉꯝꯃꯦꯕ ꯃꯈꯜ ꯃꯈꯜ ꯎꯝ ꯑꯗꯨꯗꯒꯤꯗꯤ ꯉꯥꯅꯥꯟ ꯉꯥꯇꯣꯟ ꯉꯥꯇꯣꯟ ꯍꯥꯏꯕ ꯃꯅꯤꯄꯨꯔꯒꯤ ꯑꯇꯥꯡꯕ ꯃꯈꯜꯒꯤ ꯀꯩꯅꯣꯖꯦ ꯉꯥꯖꯦ ꯌꯥꯝ ꯊꯤ ꯐꯥꯔꯝꯃꯦꯕꯀꯣ ꯂꯣꯛꯇꯥꯛ ꯄꯥꯠꯁꯤ ꯉꯥ ꯃꯔꯥꯡ ꯀꯥꯏꯅ ꯉꯜꯂꯤꯉꯩ ꯃꯇꯝꯗ ꯍꯧꯖꯤꯛꯇꯤ ꯗꯥꯝꯁꯤꯡ ꯁꯥꯖꯤꯟꯈꯤꯕ ꯗꯥꯝ ꯊꯤꯡꯖꯤꯜꯂꯛꯄꯅ ꯃꯔꯝ ꯑꯣꯏꯔꯒ ꯉꯁꯥꯏꯒꯤ ꯇꯨꯔꯦꯟꯗ ꯃꯔꯨꯝ ꯄꯣꯛꯄ ꯉꯥꯁꯤꯡꯗꯣ ꯑꯗꯨ ꯆꯪꯉꯛꯇꯕ ꯑꯩ ꯉꯥ ꯃꯆꯥꯁꯤꯡꯗꯣ ꯂꯣꯛꯇꯥꯛ ꯏꯌꯥꯏꯗ ꯌꯧꯔꯛꯇꯕ ꯊꯕꯗꯤ ꯑꯗꯨꯝ ꯍꯥꯟꯅꯩ ꯀꯃꯥꯏꯅ ꯇꯧꯒꯦꯗ ꯀꯃꯥꯏꯅ ꯇꯧꯒꯦꯗ ꯃꯐꯝꯗꯨꯒꯤ ꯃꯤꯁꯤꯡꯗꯨꯅ ꯑꯗꯨꯝ ꯉꯥ ꯒ꯭ꯔꯥꯁ ꯀꯥꯞ ꯔꯧ ꯁꯤꯜꯚꯔ ꯑꯗꯒꯤ ꯉꯥ ꯃꯆꯥꯗ ꯉꯈꯥ ꯉꯥꯇꯦꯛ ꯑꯕꯣꯛ ꯉꯥ ꯑꯗꯨꯗꯒꯤꯗꯤ ꯀꯩꯅꯣꯒꯨꯝꯕ ꯎꯝ ꯑꯩꯈꯣꯏꯒꯤ ꯉꯥ ꯑꯃ ꯑꯔꯪꯕꯤ ꯃꯨꯀꯥ ꯉꯥꯒ ꯍꯥꯏꯅꯕꯗꯣ ꯑꯗꯨ ꯌꯥꯝ ꯐꯥ ꯃꯣꯏ ꯐꯥꯕꯒꯤꯗꯤ ꯀꯃꯥꯏ ꯇꯧꯅ ꯐꯥꯒꯦ ꯍꯥꯏꯗ ꯑꯩꯈꯣꯏꯒꯤ ꯑꯥ ꯑꯌꯨꯛ ꯉꯟꯅꯅꯦ
ꯌꯨꯝꯒꯤ ꯈꯨꯗꯤꯡꯃꯛꯀꯤ ꯍꯤ ꯂꯩꯌꯦꯕꯀꯣ
ꯑꯣ ꯌꯨꯝꯊꯣꯡ ꯈꯨꯗꯤꯡꯒꯤ ꯏꯕꯨ ꯌꯨꯝꯗꯣꯡ ꯈꯨꯗꯤꯒꯤ ꯍꯤ ꯂꯩꯕ꯭ꯔꯕ
ꯂꯩꯌꯦꯕ ꯑꯩ ꯉꯥ ꯐꯥꯕꯒꯤ ꯐꯖꯅ ꯍꯤꯡꯕꯅꯤꯅ ꯌꯨꯝꯗꯣꯛ ꯈꯨꯗꯤꯡꯃꯛꯀꯤ ꯍꯤꯁꯤꯗꯩ ꯊꯧꯔꯅꯤꯗꯅꯀꯣ ꯅ ꯃꯐꯨ ꯃꯔꯐꯨ ꯇꯧꯔꯛꯄ ꯇꯥꯏꯃꯤꯡꯁꯤꯗ ꯑꯗꯨꯗꯒꯤꯗꯤ ꯃꯗꯨꯗꯩ ꯊꯧꯔꯒ ꯂꯥꯡ ꯊꯥꯛꯄ ꯆꯠꯂꯅꯤ ꯑꯗꯩꯒꯤꯗꯤ ꯎꯝ ꯑꯗꯨꯒ ꯂꯥꯡꯁꯦ ꯅꯨꯃꯤꯗꯥꯡ ꯋꯥꯏꯔꯝꯗ ꯊꯥꯛꯄ ꯆꯠꯈꯤꯕ ꯃꯥꯜꯂꯤ ꯃꯣꯏꯁꯦ ꯑ ꯅꯣꯡꯉꯥꯜꯂꯝꯗꯥꯏꯗ ꯂꯥꯡ ꯀꯥꯏꯔꯨꯔꯅꯤꯗꯅ ꯄꯨꯈꯠꯂꯛꯑꯅꯤ ꯂꯥꯡꯗꯨꯗ ꯊꯨꯕ ꯉꯥ ꯃꯌꯥꯝꯁꯤꯡꯗꯣ ꯑꯗꯨꯗꯣ ꯂꯣꯏ ꯄꯨ ꯈꯟꯗꯣꯛꯑꯅꯤꯗꯅ ꯀꯣ ꯑꯗꯨ ꯆꯥꯛ ꯏꯁꯤꯡ ꯆꯥꯊꯣꯛꯑꯅꯤ ꯑꯗꯨꯒ ꯑꯃꯨꯛ ꯅꯨꯡꯊꯤꯟ ꯅꯨꯃꯤꯗꯥꯡ ꯋꯥꯏꯔꯝ ꯈꯤꯇꯪ ꯅꯨꯡꯁꯥ ꯅꯦꯝꯊꯔꯛꯄ ꯇꯥꯏꯃꯤꯡꯖꯦ ꯌꯧꯖ ꯑꯩꯅ ꯂꯥꯡꯁꯦ ꯑꯃꯨꯛ ꯊꯥꯛꯆꯟꯕ
ꯅꯣ
ꯁꯨꯃꯥꯏꯅ ꯑꯗꯣ ꯑꯌꯨꯛꯇ ꯊꯥꯔꯒꯅ ꯅꯨꯡꯊꯤꯟ ꯅꯨꯃꯤꯗꯥꯡ ꯋꯥꯏꯔꯝꯗ ꯀꯥꯏꯕ
ꯑꯣ
ꯑꯗꯨꯗꯒꯤ ꯂꯣꯡ ꯄꯨꯔꯒ ꯉꯥ ꯏꯁꯤꯡꯗ ꯌꯥꯏꯗ ꯆꯦꯟꯕ ꯉꯥ ꯖꯤꯡꯗꯣ ꯊꯤꯜꯂꯒ ꯐꯥꯕ ꯑꯗꯩ ꯇꯥꯏꯆꯦꯞ ꯊꯨꯝꯕ ꯀꯥꯏꯅ ꯌꯥꯝ ꯂꯩꯌꯦꯕꯀꯣ ꯃꯣꯏꯒꯤ ꯅꯨꯄꯤ ꯅꯨꯄꯤꯁꯤꯡꯁꯦ ꯂꯥꯡ ꯊꯥꯛꯄ ꯍꯩꯕꯁꯨ ꯌꯥꯎꯋꯤ ꯑꯗꯒꯤꯗꯤ ꯑꯌꯥꯝꯕꯅ ꯏꯟ ꯃꯣꯏꯒꯤ ꯑꯩꯈꯣꯏꯒꯤ ꯀꯩꯅꯣ ꯌꯥꯎ ꯊꯧꯔꯤ ꯌꯥꯎꯗꯕꯤ ꯏꯟ ꯍꯥꯏꯇꯥꯔꯦ ꯏꯟ ꯒꯤ ꯃꯊꯛ ꯏꯟ ꯆꯤꯡꯉꯒ ꯐꯥꯅꯩꯌꯦ ꯁꯨꯃꯥꯏꯅ ꯍꯤꯡꯉꯤ ꯃꯣꯏꯒꯤ ꯂꯣꯛꯇꯥꯛꯀꯤ ꯀꯩꯅꯣ ꯊꯥꯡꯒ ꯀꯔꯥꯡꯗ ꯇꯧꯅꯔꯤꯕ ꯄꯨꯟꯁꯤ ꯃꯍꯤꯡꯖꯦ ꯑꯗꯨꯗꯒꯤ ꯈꯤꯇꯪ ꯆꯠꯂꯒꯅꯦ ꯈꯣꯏ ꯃꯅꯤꯄꯨꯔꯒꯤ ꯀꯩꯕꯨꯜ ꯂꯝꯖꯥꯎ ꯅꯦꯁꯅꯦꯜ ꯄꯥꯔꯛꯇꯣ ꯑꯗꯨꯝ ꯑꯗꯨꯁꯨ ꯌꯧꯁꯜꯂꯨꯕ ꯌꯥꯔꯦ
ꯍꯣ ꯅꯪꯕꯨ ꯀꯩꯗꯧꯔꯝꯃꯤꯅꯣ
ꯑꯩꯗꯣ ꯁꯨꯝ ꯍꯤꯄꯝꯕꯅꯤꯅꯦ
ꯍꯣꯏ ꯇꯧꯔꯣ ꯇꯧꯔ ꯑꯩꯁꯨ ꯅꯨꯡꯁꯥ ꯈꯤꯇꯪ ꯅꯦꯝꯗꯩꯀꯥꯟ ꯊꯕꯛ ꯈꯤꯇꯪ ꯂꯣꯏꯁꯟꯒꯦ ꯑꯗꯨꯗꯤ ꯍꯣꯏ ꯊꯝ ꯊꯝꯃꯦ